ꯍꯜꯂꯣ
ꯍꯜꯂꯣ ꯑꯣ ꯇꯥꯕꯤꯔꯕ
ꯑꯥ ꯑꯥ ꯑꯣꯗꯤꯕꯜ ꯑꯣꯢ
ꯑꯣ ꯀꯌꯥꯝ ꯈꯤꯇꯪꯗꯤ ꯇꯞꯄ ꯃꯥꯜꯂꯦ ꯈꯣꯟꯖꯦꯜ ꯉꯥꯡꯉꯤꯗꯣ
ꯑꯣ ꯑꯥ ꯍꯧꯖꯤꯛ ꯑꯗꯨꯝ ꯁ꯭ꯂꯣ ꯑꯣꯢꯔꯤꯕ꯭ꯔꯥ
ꯎꯝ ꯑꯇꯣꯞꯄ ꯁꯥꯟꯅ ꯃꯤꯗꯤ ꯍꯧꯋꯦꯕꯀꯣ ꯁꯣꯝꯒꯤꯁꯦ ꯈꯤꯇꯪ ꯈꯣꯟꯖꯦꯜ ꯈꯤꯇꯪ ꯇꯞꯄ ꯃꯥꯜꯂꯦ
ꯑꯣ ꯈꯪꯗ꯭ꯔꯦ ꯑꯣ ꯑꯣꯗꯤꯌꯣ ꯑꯥ ꯀꯩꯁꯨ ꯊꯣꯢꯗꯣꯛꯄꯟ ꯀꯩꯅꯣ ꯇꯧꯗꯦ ꯑꯗꯨꯝ
ꯑꯣ ꯀꯩꯖꯥꯡ ꯆꯥꯔꯕ ꯉꯁꯤꯒꯤꯗꯤ
ꯌꯦꯟꯖꯥꯡꯖꯦ ꯉꯁꯤꯒꯤꯗꯤ ꯑꯈꯣꯢ ꯑꯩꯅ ꯆꯥꯕꯗꯣ ꯎꯝ ꯀꯩꯅꯣ ꯑꯥꯝ ꯀꯩꯅꯣꯅꯦ ꯑꯥ ꯍꯋꯥꯢ ꯊꯣꯡꯕ ꯆꯥꯔꯦ
ꯑꯣ ꯌꯨꯝꯗ ꯂꯩꯕ꯭ꯔꯥ ꯅꯠꯇ꯭ꯔꯒ ꯍꯣꯁꯇꯦꯜꯒꯨꯝꯕꯗ ꯂꯩꯕ꯭ꯔꯥ
ꯑꯥ ꯌꯨꯝꯗ ꯂꯩ ꯍꯣꯁꯇꯦꯜꯗ ꯂꯩꯇꯦ ꯌꯨꯝꯗ ꯂꯩꯕ ꯑꯗꯨꯝ ꯅꯨꯡꯉꯥꯢꯗ ꯍꯣꯁꯇꯦꯜꯁꯨ ꯅꯨꯡꯉꯥꯢ ꯑꯗꯣ ꯌꯨꯝꯗ ꯂꯩꯕꯁꯨ ꯃꯈꯜ ꯃꯈꯜꯅꯦ ꯍꯥꯢꯇꯥꯔꯦ
ꯑꯣ ꯍꯣꯁꯇꯦꯜꯗ ꯂꯩꯔꯀꯥꯟꯗ ꯌꯨꯝ ꯑꯃ ꯃꯤꯁ ꯇꯧꯕ ꯌꯨꯝ ꯃꯤꯁꯇꯍ ꯌꯨꯝꯗ ꯂꯩꯔꯀꯥꯟꯗ ꯍꯣꯇꯦꯜ ꯑꯝ ꯃꯤꯁ ꯇꯧꯔꯛꯇ꯭ꯔꯣ
ꯍꯣꯁꯇꯦꯜꯒꯨꯝꯕꯗꯅ ꯁꯦꯂꯦꯕ꯭ꯔꯦꯁꯟꯒꯨꯝꯕ ꯂꯥꯛꯄ ꯃꯇꯝꯗ ꯑꯈꯣꯢ ꯂꯩꯔꯛꯄꯗ ꯑꯩꯟ ꯗꯨꯝ ꯍꯥꯢꯗꯤ ꯐꯦꯁꯇꯤꯚꯦꯜꯒꯨꯝꯕꯗ ꯆꯥꯎꯅ ꯆꯥꯎꯅ ꯑꯗꯨꯝ ꯄꯥꯡꯊꯣꯛꯑꯒ ꯃꯤ ꯃꯌꯥꯝ ꯄꯨꯜꯂꯒ ꯄꯨꯟꯅ ꯁꯦꯂꯦꯕ꯭ꯔꯦꯠ ꯇꯧꯕꯒꯨꯝꯕꯗꯣ ꯑꯗꯨ ꯅꯨꯡꯉꯥꯢꯕ
ꯑꯗꯒꯤ ꯑꯥ ꯀꯩꯅꯣꯒꯨꯝꯕꯗꯁꯨ ꯑꯈꯣꯢ ꯀꯣꯂꯦꯖꯀꯨꯝꯕ ꯆꯠꯊꯣꯛ ꯆꯠꯁꯤꯟꯗꯁꯨ ꯍꯣꯁꯇꯦꯜꯅ ꯅꯛꯄꯅꯤꯅ ꯑꯗꯨꯝ ꯈꯣꯡꯅ ꯆꯦꯟꯕꯃꯛꯇ ꯑꯣꯢꯔꯁꯨ ꯑꯗꯨꯝ ꯃꯣꯀꯦꯕꯜ ꯗꯤꯁꯇꯦꯟꯁꯇ ꯂꯩꯔꯛꯄꯅꯤꯅ ꯑꯗꯨꯁꯨ ꯑꯗꯨꯝ ꯅꯨꯡꯉꯥꯢꯔꯦ
ꯁꯨꯝ ꯔꯨꯝꯃꯦꯠꯇ ꯂꯩꯃꯤꯟꯅꯕꯁꯨ ꯑꯗꯨ ꯅꯨꯡꯉꯥꯢꯕ ꯑꯣꯏꯗ꯭ꯔꯣ ꯍꯥꯢꯗꯤ ꯌꯨꯝꯗ ꯂꯩꯕꯁꯤꯅ ꯑꯩ ꯑꯩꯒꯤ ꯋꯥꯈꯜꯗꯗꯤ ꯌꯨꯝꯗ ꯂꯩꯕꯁꯤꯅ ꯑꯥ ꯀꯩꯅꯣꯝ ꯇꯧꯔ ꯍꯥꯢꯗꯤ ꯍꯔꯥꯎꯕ ꯃꯤꯀꯨꯞꯄꯨ ꯑꯣꯏꯔꯕꯨ ꯅꯨꯡꯉꯥꯢꯇꯕ ꯃꯤꯀꯨꯞꯄꯨ ꯑꯣꯢꯔꯖꯨ ꯌꯨꯝꯗ ꯏꯊꯟꯇ ꯂꯩꯕꯗꯨꯗꯤ ꯏꯊꯟꯇ ꯂꯩꯁꯜꯂꯤꯗꯅ ꯍꯣꯁꯇꯦꯜ ꯂꯩꯔꯒꯗꯤ ꯑꯗꯨꯝ ꯅꯣꯛꯃꯤꯟꯅꯔꯖꯨ ꯀꯩꯅꯣꯝ ꯇꯧꯔꯖꯨ ꯑꯗꯨꯒꯤ ꯅꯨꯡꯉꯥꯢꯕꯖꯨ ꯂꯩꯇ꯭ꯔꯣ
ꯍꯣꯢ ꯍꯣꯢ ꯍꯣꯢ ꯑꯗꯨꯒꯤꯁꯨ ꯂꯩꯔꯦ ꯑꯗꯣ ꯆꯥꯕ ꯊꯛꯄꯒꯤꯗꯤ ꯑꯃꯨꯛ ꯌꯨꯝ ꯑꯃꯨꯛ ꯅꯤꯡꯁꯪꯉꯛ
ꯑꯥ ꯆꯥꯕ ꯊꯛꯄꯩꯗꯤ ꯑꯥ ꯑꯗꯨꯗꯤ ꯈꯤꯇꯪ ꯅꯤꯡꯖꯉꯛꯄꯅꯦ ꯑꯗꯨ ꯃꯦꯁ ꯃꯦꯁꯇ ꯆꯥꯕ꯭ꯔꯥ
ꯃꯦꯁꯇ ꯗꯨꯝ ꯆꯥꯢ ꯑꯩꯅ ꯂꯩꯔꯛꯄꯗꯣ ꯑꯗꯨꯝ ꯐꯖꯅꯗꯤ ꯄꯤꯕ ꯑꯗꯣ ꯑꯩꯗꯣ ꯈꯔ ꯆꯦꯂꯥꯎ ꯊꯤꯕ ꯍꯥꯢꯒꯗ꯭ꯔꯥ ꯑꯗꯨꯝ ꯌꯥꯝ ꯌꯥꯝ ꯄꯤꯀꯤ ꯑꯣꯢꯕꯗꯣ ꯑꯗꯨꯒꯤ ꯄꯨꯡ ꯆꯥ ꯆꯥꯕꯗꯣ ꯑꯩꯗꯨ ꯈꯪꯗꯦ
ꯑꯣꯏ ꯑꯥꯎ ꯍꯣꯢ ꯑꯗꯨꯒꯤꯗꯤ ꯅꯨꯡꯉꯥꯢ ꯅꯨꯡꯉꯥꯢꯇꯕꯅꯦ ꯍꯥꯢꯗꯤ ꯃꯣꯢꯅ ꯐꯅꯥꯝ ꯐꯖꯅ ꯊꯣꯡꯉꯖꯨ ꯐꯅꯥꯝ ꯐꯖꯅ ꯄꯤꯔꯒꯖꯨ ꯈꯤꯇꯪ ꯅꯨꯡꯉꯥꯏꯖꯗꯕꯅꯦꯕ ꯌꯨꯝꯒꯤꯗꯨꯒ ꯈꯤꯇꯪ ꯈꯦꯠꯅꯔꯛꯄꯗ ꯈꯤꯇꯪ ꯅꯨꯡꯉꯥꯏꯖꯗꯕꯅꯦꯕ ꯑꯗꯨꯅ ꯑꯈꯣꯏꯒꯤꯖꯨ ꯍꯥꯏꯔꯣ ꯍꯥꯏꯕꯤꯔꯣ
ꯑꯥ ꯀꯤꯅꯣ ꯇꯧꯕ ꯍꯥꯏꯗꯤ ꯑꯗꯨꯝ ꯄꯤꯗ꯭ꯔ ꯒꯁꯨ ꯑꯗꯨꯝ ꯏꯁꯥꯅꯒꯨꯝꯕ ꯍꯥꯏꯗꯤ ꯍꯣꯁꯇꯦꯜ ꯍꯥꯏꯁꯤꯃꯛꯇꯕꯨ ꯃꯌꯥꯝꯒꯤ ꯄꯨꯟꯅ ꯄꯤꯔꯛ ꯄꯅꯤꯅ ꯑꯩꯒꯤ ꯏꯁ ꯊꯟꯗ ꯀꯁꯇꯃꯥꯏꯁ ꯑꯣꯏꯅ ꯄꯤꯔꯛꯑꯣꯗꯤ ꯍꯣꯇꯦꯜ ꯒꯨꯝꯕ ꯔꯦꯁꯇꯨꯔꯦꯟꯒꯨꯝꯕꯗ ꯂꯩꯇꯕꯅꯤꯅ ꯑꯗꯨꯗꯤ ꯀꯩꯁꯨ ꯌꯥꯔꯔꯣꯏ
ꯑꯗꯨꯅ ꯑꯗꯨꯝ ꯏꯁꯥꯒꯤ ꯑꯣꯏꯅ ꯐ꯭ꯔꯨꯠꯁꯄꯨ ꯆꯥꯒꯦ ꯍꯦꯟꯅ ꯆꯥꯒꯦ ꯆꯥꯅꯤꯡꯕ ꯍꯦꯟꯅ ꯆꯥꯅꯤꯡꯕꯗꯨꯗꯤ ꯏꯁꯥ ꯏꯁꯥꯅ ꯑꯗꯨꯝ ꯂꯩꯖꯕ ꯇꯥꯕꯅꯦꯕ
ꯑꯥꯎ ꯑꯩꯈꯣꯏꯒꯤꯅ ꯑꯃꯨꯛ ꯅꯨ ꯅꯨꯉꯥꯏꯕꯅ ꯑꯗꯥꯏ ꯃꯦꯁꯇ ꯄꯤꯔꯒꯖꯨ ꯃꯦꯁꯇ ꯁꯨꯡꯆꯥ ꯆꯥꯗꯦꯕ ꯑꯈꯣꯏꯗꯤ ꯑꯈꯣꯏ ꯂꯣꯟꯅ ꯑꯗꯨꯝ ꯊꯣꯡꯉ ꯂꯣꯟ ꯃꯦꯁꯀꯤ ꯄꯩꯁꯥꯖꯦ ꯈ꯭ꯋꯥꯢ ꯑꯦ ꯑꯦ ꯑꯦꯝꯃꯤꯁꯟ ꯇꯧꯕꯗ ꯌꯥꯎꯒ꯭ꯔꯕꯅꯦꯕ ꯑꯗꯨꯝ
ꯎꯠ ꯊꯥꯒꯤ ꯇꯣꯉꯥꯟꯅ ꯂꯧꯗꯕ꯭ꯔꯥ
ꯂꯧꯗꯦ ꯑꯦꯃꯤꯁꯟꯗ ꯄꯨꯂꯞ ꯌꯥꯎꯒ꯭ꯔꯦꯕ ꯀꯣꯜ ꯀꯣꯂꯦꯖꯀꯤ ꯑꯦꯃꯤꯁꯟꯗ ꯄꯨꯂꯞ ꯌꯥꯎꯒ꯭ꯔꯦꯕ
ꯑꯣ ꯑꯗꯨꯗꯤ ꯌꯥꯝ ꯐꯠ ꯍꯥꯏꯗꯤ ꯌꯥꯝ ꯀꯩꯁꯨ ꯍꯥꯏꯗꯤ ꯁꯨꯇꯤꯒꯨꯝꯕ ꯂꯩꯕ ꯀꯥꯟꯗꯗꯤ ꯑꯗꯨꯝ ꯃꯦꯁꯇꯣ ꯊꯥ ꯑꯃꯒꯨꯝꯕꯗꯤ ꯗꯨꯝ ꯆꯥꯔꯣꯏꯗꯣꯏꯅꯦ ꯑꯗꯨꯗꯤ ꯃꯣꯏꯗꯣ ꯑꯗꯨꯝ ꯂꯧꯔꯦ ꯄꯩꯁꯥꯗꯣ
ꯑꯗꯨꯝ ꯂꯧꯔꯦ ꯑꯗꯨ ꯌꯥꯝꯕꯖꯨ ꯑꯣꯏꯗꯕ ꯑꯈꯣꯏꯒꯤꯗꯤ
ꯑꯣ ꯍꯣꯏ ꯑꯗꯨꯝ ꯌꯥꯝꯗ ꯇꯥꯔꯒꯗꯤ ꯐꯩ ꯍꯥꯏꯗꯤ ꯀꯩꯁꯨ ꯑꯌꯥꯝꯕ ꯄꯩꯁꯥꯅ ꯍꯥꯏꯗꯤ
ꯑꯥ ꯆꯪꯕꯖꯨ ꯑꯦ ꯑꯦꯟꯇ꯭ꯔꯥꯟꯁ ꯑꯦꯛꯖꯥꯝ ꯊꯥꯔ ꯆꯪꯕꯅꯤꯅ ꯄꯩꯁꯥ ꯌꯥꯝꯅ ꯌꯥꯝꯕꯗꯣ ꯑꯣꯏꯗꯦꯕ ꯑꯗꯨꯝ ꯍꯥꯏ ꯑꯌꯥꯝꯕꯅ ꯍꯥꯏꯗꯤ ꯄꯤꯐꯝ ꯊꯣꯛꯄ ꯈꯔꯗꯪ ꯊꯤꯕ ꯈꯠꯇꯅꯦꯕ ꯀꯩꯁꯨ ꯌꯥꯝꯕ ꯑꯣꯏꯗꯦꯕ
ꯎꯝ ꯍꯣꯏ ꯑꯗꯨꯕꯨꯗꯤ ꯑꯗꯨꯒꯤ
ꯑꯗꯣ ꯈꯣꯏ ꯇꯥ ꯊꯣꯠ ꯑꯥ ꯂꯣꯟꯅ ꯊꯣꯡꯉꯒ ꯆꯥꯏꯌꯦꯕ ꯇꯁꯦꯡꯅ ꯐꯣꯡꯅ ꯊꯣꯡꯕꯒꯤ ꯑꯌꯥꯕꯗꯤ ꯄꯤꯗꯦꯕꯀꯣ
ꯎꯝ ꯍꯣꯁꯇꯦꯜ ꯑꯌꯥꯝꯕ ꯑꯗꯨꯃꯥꯏ ꯇꯧꯕꯅꯤꯗ ꯑꯗꯨꯒ ꯆꯦꯛꯀꯨꯝꯕ ꯋꯥꯔꯗꯦꯟꯒꯨꯝꯕꯗ ꯌꯥꯝ ꯁ꯭ꯇꯔꯤꯛ ꯀꯨꯝꯕ ꯑꯣꯏꯗꯤ ꯆꯦꯛꯀꯨꯝꯕ ꯂꯥꯛꯄꯁꯨ ꯌꯥꯎꯕꯅꯦ
ꯎꯝ ꯆꯦꯛꯁꯨ ꯂꯥꯛꯑꯦ ꯑꯗꯨꯗꯣ ꯑꯩꯈꯣꯏꯅ ꯆꯦꯛ ꯂꯥꯛꯑꯒꯅ ꯑꯃꯨꯛ ꯎꯄꯨꯨ ꯃꯅꯨꯡꯗ ꯇꯛ ꯍꯥꯞꯆꯟꯈꯤꯕ ꯑꯗꯨꯝ ꯈꯪꯁꯟꯅꯗꯕ ꯁꯥꯔ ꯂꯩꯕ
ꯑꯣ ꯑꯗꯨ ꯎꯄꯨꯒꯨꯝꯕꯗꯨꯗꯤ ꯆꯦꯛ ꯇꯧꯗ꯭ꯔꯦ
ꯑꯗꯒꯤ ꯑꯃꯨꯛꯁꯨ ꯑꯩꯈꯣꯏꯒꯤ ꯋꯥꯔꯗꯦꯟꯖꯨ ꯑꯗꯨꯝ ꯈꯒ ꯈꯒ ꯑꯗꯨꯝ ꯐꯩꯌꯦꯕ ꯈꯒ ꯐꯩꯗꯤ ꯑꯩꯈꯣꯏ ꯅꯣꯔꯠ ꯏꯁ ꯃꯆꯥꯖꯦ ꯑꯦ ꯃꯣꯏꯗꯤ ꯆꯤꯟꯂꯥꯛ ꯆꯤꯟꯖꯥꯛꯁꯦ ꯃꯥꯟꯅꯗꯦ ꯍꯥꯏꯕꯒꯤꯁꯨ ꯈꯤꯇꯪ ꯂꯥꯏꯊꯣꯛꯄꯤꯕꯁꯨ ꯈꯤꯇꯪꯗꯤ ꯊꯝꯃꯦꯕ
ꯎꯝ ꯎꯝ
ꯑꯗꯒꯤ ꯄꯨꯔꯥ ꯂꯥꯏꯊꯣꯛꯑ ꯊꯝꯕꯁꯨ ꯃꯥꯒꯤ ꯁꯣꯛꯇꯣꯏꯅꯤꯅ ꯋꯥꯔꯗꯦꯟ ꯑꯃ ꯑꯣꯏꯔꯒ ꯅꯪ ꯌꯦꯡꯖꯟꯗ꯭ꯔꯤ ꯀꯩꯒꯤꯅꯣ ꯍꯥꯏꯕ ꯄꯣꯠꯇꯣ ꯂꯥꯛꯀꯗꯣꯏꯅꯤꯅ ꯑ ꯈꯪꯁꯤꯟꯅꯗꯕ ꯁꯥꯔꯒꯗꯤ ꯂꯩꯕ ꯑꯗꯣ ꯈꯪꯗꯤ ꯑꯗꯨꯝ ꯈꯪꯉꯦꯕ ꯑꯗꯨꯝ ꯑꯩꯈꯣꯏ ꯁꯨꯃꯥꯏꯅ ꯊꯣꯡꯉ ꯆꯥꯏ ꯑꯗꯨ ꯇꯧꯋꯦ ꯍꯥꯏꯁꯨ ꯑꯩ ꯈꯪꯉꯦꯕ ꯈꯪꯉꯒꯁꯨ ꯈꯪꯁꯤꯟꯅꯗꯕ ꯁꯥꯔꯒ ꯂꯩꯕ ꯍꯥꯏꯇꯥꯔꯦ ꯑꯗꯣ ꯑꯩꯈꯣꯏꯅꯁꯨ ꯑ ꯃꯣꯏ ꯔꯦꯁꯄꯦꯛꯇꯣ ꯊꯝꯕꯤꯕ ꯍꯥꯏꯇꯥꯥꯔꯦ ꯍꯥꯏꯗꯤ ꯐꯣꯡꯅ ꯊꯣꯡꯉꯤꯅꯦꯅ ꯍꯦꯛꯇ ꯌꯥꯝ ꯐꯣꯡꯅ ꯇꯧꯁꯟꯕꯁꯨꯨ ꯐꯖꯗꯕ
ꯀꯩꯅꯣꯗꯤ ꯇꯧꯗꯕ꯭ꯔꯥ ꯃꯦꯖꯇ ꯅꯣꯟ ꯚꯦꯖ ꯄꯤꯗꯕ꯭ꯔꯣ
ꯅꯟ ꯚꯦꯠꯄꯤꯁ ꯄꯤꯗꯦ ꯑꯗꯨꯅꯁꯨ ꯆꯥꯅꯤꯡꯗꯕ ꯑꯩꯈꯣꯏꯅ
ꯍꯣꯏ ꯑꯗꯨꯒꯤꯅꯦ ꯍꯣꯏ ꯂꯩꯕꯅꯦ ꯑꯗꯣ ꯍꯥꯟꯅ ꯅꯟꯚꯦꯖ ꯄꯤꯔꯝꯗ꯭ꯔꯤꯔꯥ ꯅꯠꯇ꯭ꯔꯒ
ꯑꯗꯨꯝ ꯄꯤꯗꯕ ꯊꯥꯏꯅꯗꯒꯤ ꯑꯗꯨꯝ ꯄꯤꯗꯕ ꯍꯥꯏꯗꯤ ꯃꯐꯝꯁꯦ ꯑꯝ ꯀꯩꯅꯣ ꯂꯥꯏꯅꯤꯡ ꯂꯥꯏꯁꯨꯗ ꯌꯥꯝꯅ ꯀꯩꯅꯣ ꯆꯪꯖꯟꯕꯗꯨ ꯑꯣꯏꯕ ꯃꯐꯝꯁꯦ
ꯑꯣ ꯂꯥꯏꯅꯤꯡ ꯍꯣꯏ ꯂꯥꯏꯒꯤꯒꯨꯝꯕ ꯃꯃꯤꯡꯗ ꯁꯥꯕ ꯀꯣꯂꯦꯖꯀꯨꯝꯕ ꯂꯩꯗꯅ ꯑꯗꯨ ꯒꯤꯕꯨꯗꯤ ꯄꯤꯌꯣꯔ ꯕꯦꯖ ꯅꯠꯇꯗꯤ ꯌꯥꯗꯕꯅꯦ ꯃꯣꯏꯒꯤꯗꯤ
ꯑꯗꯒꯤ ꯃꯐꯝꯖꯤꯒꯤ ꯑꯣꯏꯅꯖꯨ ꯆꯥꯒꯟꯗꯕ ꯍꯥꯏꯗꯤ ꯑꯌꯥꯝꯕꯅ ꯕꯦꯁꯇ꯭ꯔꯦꯟ ꯑꯣꯏ ꯑꯣꯏꯕ ꯍꯥꯏꯇꯥꯔꯦ ꯃꯐꯝꯖꯤꯒꯤ ꯃꯤꯖꯨ ꯑꯌꯥꯝꯕ ꯑꯗꯨꯒ ꯅꯟ ꯕꯦꯖ ꯆꯥꯕꯁꯤꯅ ꯈꯔ ꯈꯠ ꯈꯤꯇꯪ ꯑꯣꯏꯕ ꯑꯗꯨꯒ ꯑꯗꯨꯒꯤ ꯕꯤꯅꯤꯐꯤꯠꯁ ꯐꯪꯕ ꯍꯥꯏꯔꯒꯗꯤ ꯑꯩꯈꯣꯏ ꯇꯣꯉꯥꯟꯅ ꯊꯣꯡꯅ ꯆꯥꯏꯖꯕ ꯑꯩꯈꯣꯏꯗ ꯌꯥꯝ ꯀꯥꯟꯅꯩꯕ ꯀꯥꯟꯅꯩꯌꯦꯗꯤ ꯁꯥ ꯉꯥꯖꯦ ꯌꯥꯝ ꯍꯣꯡꯉꯦꯕ ꯌꯥ ꯍꯣꯡꯕꯕꯨ ꯌꯥꯝ ꯊꯤꯅ ꯍꯣꯡꯒ꯭ꯔꯦ ꯃꯃꯜꯖꯦ ꯆꯥꯕꯤꯅꯕ ꯂꯩꯇ꯭ꯔꯕꯅꯤꯅ ꯑꯥ ꯚꯦꯖꯇꯦꯕꯜꯒꯨꯝꯕꯗꯨꯅ ꯍꯦꯟꯅ ꯇꯥꯡꯒ꯭ꯔꯦꯕ ꯃꯃꯜꯖꯦ ꯑꯗꯨꯃꯥꯏꯅ ꯑꯈꯣꯏ ꯂꯣꯟ ꯂꯣꯟꯅꯗꯤ ꯊꯣꯡꯉꯦ ꯑꯗꯨ ꯂꯣꯟꯅ ꯊꯣꯡꯉꯦ ꯍꯥꯏꯗꯅ ꯌꯥꯝ ꯅꯨꯡꯉꯥꯏꯇꯕ ꯃꯛꯁꯨ ꯀꯩꯁꯨ ꯑꯣꯏꯗꯦꯕ ꯌꯥꯝ ꯂꯣꯠꯅ ꯑꯗꯨꯝ ꯈꯤꯇꯪ ꯐꯣꯡꯅꯖꯨ ꯑꯗꯨꯝ ꯇꯧꯏ
ꯄꯒꯨꯝꯕ ꯐ꯭ꯂꯣꯔꯒꯤꯒꯩꯅꯗꯤ ꯀꯣꯝꯄ꯭ꯂꯦꯟꯒꯨꯝꯕꯗꯤ ꯇꯧꯔꯛꯇꯕ꯭ꯔꯥ
ꯎꯝ ꯃꯣꯏ ꯈꯔ ꯈꯔ ꯈꯗꯤ ꯇꯧꯕ ꯌꯥꯎꯋꯤ ꯇꯧꯔꯒꯖꯨ ꯑꯗꯨꯝ ꯑꯈꯣꯏꯅ ꯌꯥꯝ ꯍꯦꯟꯖꯟꯅ ꯇꯧꯕꯗꯤ ꯅꯠꯇꯝꯅ ꯑꯈꯣꯏ ꯃꯣꯠꯂꯟꯗꯦꯕ ꯈꯣꯏꯖꯦ ꯅꯥꯟꯅ ꯊꯣꯡꯉꯦ ꯑꯗꯨꯝ ꯑꯗꯩ ꯑꯈꯣꯏ ꯑ ꯑꯈꯣꯏꯅ ꯑꯃꯨꯛ ꯀꯩꯅꯣ ꯇꯧꯏꯖꯤꯅ ꯔꯨꯝ ꯊꯪꯅ ꯊꯪꯅꯕꯖꯦ ꯑꯈꯣꯏ ꯅꯣꯔꯠ ꯏꯁꯀꯤꯖꯦ ꯑꯣꯏꯕꯖꯦ ꯁꯤ ꯂꯧꯁꯜꯂꯦꯕ ꯔꯨꯝꯖꯦ ꯑꯣꯏꯗ꯭ꯔꯒꯖꯨ ꯆꯦꯟꯖ ꯇꯧꯁꯤ ꯀꯥꯏꯅ ꯍꯥꯏꯔꯒ ꯋꯥꯔꯗꯦꯟꯗ ꯍꯥꯏꯔꯒ ꯍꯥꯏꯗꯤ ꯈꯣꯏ ꯊꯪꯅꯕ ꯃꯁꯦꯟ ꯑꯣꯏꯔꯒꯗꯤ ꯗꯤꯁꯇꯔꯕ ꯇꯧ ꯀꯌꯥ ꯇꯧꯗꯦꯅ ꯊꯥꯛꯄꯁꯦ ꯃꯅꯝ ꯍꯩꯅꯗꯕꯖꯨ ꯌꯥꯎꯔꯛꯀꯅꯤ ꯑꯩꯈꯣꯏꯗꯕꯨ ꯗꯤ ꯍꯩꯅꯖꯕ ꯑꯗꯣ ꯑꯇꯣꯞꯄ ꯒ꯭ꯔꯨꯞ ꯀꯥꯡꯒꯨꯅ ꯍꯩꯅꯗꯕ ꯌꯥꯎꯔꯛꯀꯅꯤ ꯑ ꯑꯗꯨ ꯊꯣꯛꯇꯅꯕ ꯑꯈꯣꯏꯖꯦ ꯊꯪꯅ ꯊꯪꯅꯅ ꯂꯧꯒꯜꯂꯦꯕ ꯑꯈꯣꯏ ꯔꯨꯝ ꯂꯧꯕꯖꯦ ꯊꯪꯅꯗ꯭ꯔꯒꯖꯨ ꯑꯗꯨꯝ
ꯔꯨꯝꯁꯦ ꯑꯦꯂꯣꯇꯦꯠ ꯑꯣꯏꯗꯕ ꯑꯗꯨꯝ ꯑꯥ ꯆꯣꯏꯁ ꯎꯝ
ꯍꯥꯏꯅꯔꯒ ꯑꯈꯣꯏꯅ ꯆꯦꯟꯖ ꯇꯧꯕꯤꯌꯨ ꯍꯥꯏꯔꯒ ꯑꯥ ꯑꯗꯨꯃꯥꯏꯅ ꯇꯧꯕ ꯑꯗꯨꯃꯥꯏ ꯇꯧꯍꯜꯂꯦꯕ
ꯑꯣ ꯑꯗꯨ ꯑꯣꯏꯇꯥꯔꯒꯗꯤ ꯑꯗꯨꯝ ꯐꯅꯤꯗ ꯀꯣꯝꯄ꯭ꯂꯦꯟ ꯇꯧꯔꯛꯑꯔꯣꯏ ꯍꯥꯏꯗꯤ ꯊꯪꯅꯅꯒꯨꯝꯕ ꯂꯩꯕꯗ ꯃꯅꯝꯒꯨꯝꯕ ꯍꯩꯅꯗ ꯕ ꯃꯣꯏꯒꯤ ꯚꯤꯖꯤꯇꯦꯔꯤꯌꯟꯒꯨꯝꯕꯅ ꯃꯅꯝ ꯍꯩꯅꯔꯛꯇꯕꯩ ꯁꯨꯝ ꯀꯝꯄ꯭ꯂꯦꯟ ꯇꯧꯔꯛꯄꯁꯨ ꯌꯥꯎꯕꯅꯦ ꯍꯥꯏꯗꯤ ꯑꯈꯣꯏꯗꯣ ꯎꯝ ꯃꯤ ꯈꯔ ꯑꯃꯨꯛ ꯃꯣꯏꯒꯤ ꯑꯥ ꯀꯩꯅꯣ ꯅꯣꯔꯠ ꯏꯟꯗꯤꯌꯟꯒꯨꯝꯕ ꯒꯤ ꯃꯁꯂꯥꯒꯨꯝꯕ ꯌꯥꯝ ꯀꯥ ꯍꯦꯟꯅ ꯊꯥꯛꯄꯗ ꯅꯣꯔꯠ ꯏꯁ ꯃꯆꯥ ꯍꯩꯅꯗꯕ ꯌꯥꯎꯕꯅꯦꯕ
ꯑꯧ
ꯑꯗꯨꯃꯥꯏ ꯅꯨꯡꯉꯥꯏꯇꯕ ꯑꯗꯨꯃꯥꯏꯅ ꯑꯈꯣꯏ ꯑꯗꯨꯝ ꯉꯥꯔꯤꯒꯨꯝꯕ ꯂꯧꯕ ꯃꯅꯝꯗꯁꯨ ꯍꯩꯅꯗꯕ ꯕꯒꯨꯝꯕ ꯌꯥꯎꯔꯛ ꯇꯥꯔꯗꯤ ꯑꯗꯨ ꯑꯃꯨꯛ ꯐꯔꯛ ꯇꯥꯅꯔꯛꯑꯗꯤ
ꯑꯥꯎ ꯉꯥꯔꯤꯒꯨꯝꯕꯗꯤ ꯂꯧꯕꯗꯤ ꯑꯈꯣꯏꯖꯨ ꯇꯧꯗ꯭ꯔꯦꯕꯀꯣ ꯑꯗꯨꯕꯨ ꯀꯥꯡꯁꯣꯏ ꯊꯣꯡꯕꯗꯒꯤ ꯍꯥꯞꯄ ꯂꯩꯗꯅ ꯃꯅꯝꯖꯦ ꯍꯥꯏꯗꯤ ꯉꯥꯔꯤꯒꯤ ꯉꯥꯛꯇ ꯅꯠꯇ꯭ꯔꯒꯖꯨ ꯀꯥꯡꯁꯣꯏ ꯊꯣꯡꯕ ꯅꯨꯃꯤꯠꯁꯤꯃ ꯈꯔ ꯀꯝꯄ꯭ꯂꯦꯟꯗꯤ ꯈ ꯈꯒ ꯆꯥꯒꯦ ꯇꯧꯋꯤ
ꯍꯣꯏ ꯑꯗꯨ ꯑꯗꯨꯗꯤ ꯑꯥ ꯍꯣꯏ ꯂꯩꯃꯤꯟꯅꯔꯝꯅꯤꯅ ꯈꯔꯕꯨꯗꯤ ꯑꯗꯨꯝ ꯆꯥ ꯇꯥꯝꯅꯤ ꯍꯥꯏꯗꯤ ꯃꯤꯒꯤ ꯃꯣꯏ ꯃꯐꯝꯗꯣ ꯑꯣꯏꯔꯨꯔꯝꯅꯤꯅ
ꯑꯥꯎ
ꯑꯗꯨ ꯆꯥꯗꯕꯁꯨ ꯌꯥꯗꯦ
ꯗꯒꯤ ꯈꯔ ꯃꯊꯛꯇ ꯂꯩꯕ ꯀꯥꯡꯒꯨ ꯈꯔ ꯃꯌꯥꯡ ꯈꯔ ꯗ ꯑꯈꯣꯏꯅꯃꯨꯛ ꯆꯥꯕꯖꯦ ꯃꯨꯛ ꯕꯤꯠ ꯇꯝꯕꯤꯕꯤꯅꯦꯕ ꯍꯥꯏ ꯕꯦꯖꯇ ꯑꯣꯏꯔꯒ ꯈꯒ ꯀꯗꯤ ꯇꯝꯕꯤꯕꯗꯣ ꯍꯥꯏ ꯇꯝꯕꯤꯔꯗꯥꯥꯏ ꯇꯝꯕꯤꯕꯗꯩ ꯃꯣꯏꯖꯨ ꯍꯥꯎꯔꯛ ꯄꯗꯣ ꯑꯍꯥꯎ ꯑꯍꯥꯎꯕꯗꯣ ꯈꯜꯂ ꯄꯤꯖꯔꯕꯅꯤꯅ ꯑꯈꯣꯏꯅ ꯗꯨꯝ ꯌꯥꯅꯒ꯭ꯔꯦ ꯗꯣ
ꯐꯩ ꯐꯩ ꯍꯣꯏ ꯃꯤ ꯈꯔ ꯑꯗꯣ ꯎꯝ
ꯑꯥ ꯍꯥꯏꯕꯤꯔꯣ
ꯍꯥꯏꯗꯤ ꯌꯥꯝ ꯕ꯭ꯔꯥꯝꯍꯟꯒꯨꯝꯕ ꯑꯣꯏꯕꯗꯣ ꯃꯣꯏꯗꯤ ꯇꯁꯦꯡꯅ ꯌꯦꯔꯨꯝ ꯐꯥꯎꯕ ꯆꯥꯗꯕ ꯌꯥꯎꯕꯅꯤꯅ ꯃꯣꯏꯕꯨꯗꯤ ꯅꯨꯡꯉꯥꯏꯔꯝ ꯍꯥꯏꯗꯤ ꯑꯩꯁꯨ ꯑ ꯁꯨꯡꯆꯥꯥ ꯆꯥꯔꯛꯇꯕ ꯃꯤ ꯑꯣꯏꯇꯥꯥꯔꯗꯤ ꯑꯩꯁꯨ ꯑꯃꯨꯛ ꯍꯪꯒꯣꯏꯗꯣꯏꯅꯦꯕ ꯍꯥꯏꯗꯤ ꯁꯥꯒꯨꯝꯕ ꯆꯥꯁꯜꯂꯛꯄꯗꯣ
ꯎꯝ
ꯑꯗꯨ ꯑꯣꯏ ꯇꯥꯔꯗꯤ ꯑꯗꯨꯝ ꯈꯔ ꯀꯣꯝꯄ꯭ꯔꯣꯃꯥꯏꯁꯄꯨꯗꯤ ꯇꯧꯅꯔꯅꯤ ꯑꯗꯨꯅ ꯑꯗꯨꯝ ꯍꯥꯏꯗꯤ ꯏꯟꯇ꯭ꯔꯣꯗ꯭ꯌꯨꯁꯀꯨꯝꯕ ꯇꯧꯔꯒ ꯆꯥꯛ ꯇꯣ ꯀꯔꯝꯕ ꯌꯦꯟꯁꯥꯡꯅꯣꯒꯨꯝꯕꯗꯣ ꯃꯣꯏ ꯐꯖꯅ ꯍꯥꯏꯔꯒ ꯗꯨꯝ ꯃꯣꯏꯅ ꯚꯣꯂꯨꯟꯇꯔꯤꯂꯤ ꯑꯗꯨꯝ ꯆꯥꯕ ꯌꯥ ꯇꯥ ꯌꯥꯔꯛ ꯇꯥꯔꯗꯤ ꯑꯗꯨꯗꯤ ꯐꯕ ꯑꯣꯏꯗꯣꯏꯟ
ꯎꯝ ꯑꯗ ꯃꯐꯝꯗꯨꯒꯤ ꯑꯣꯏꯅꯗꯤ ꯑ ꯌꯥꯝꯅ ꯕꯦꯠꯖ ꯀꯥꯡꯒꯨꯅ ꯑꯌꯥꯕ ꯑꯣꯏꯕ ꯑꯗꯣ ꯑꯗꯨ ꯈꯇꯪꯖꯨ ꯅꯠꯇꯝꯅ‌ꯦ ꯑꯇꯣꯞꯄ ꯏꯟꯗꯤꯌꯥꯒꯤ ꯑꯇꯣꯞꯄ ꯏꯁ ꯃꯐꯝꯗꯩꯖꯨ ꯂꯥꯛꯄꯅꯤꯅ ꯑꯗꯨꯝ ꯁꯥ ꯆꯥꯕ ꯃꯤꯖꯨ ꯑꯗꯨꯝ ꯌꯥꯎꯔꯑꯦꯕ ꯑꯥ ꯁꯥ ꯆꯥꯕꯖꯨ ꯌꯥꯎꯔꯑꯦ ꯑꯗꯨꯝ ꯑꯗꯨꯃꯥꯏꯅ ꯌꯥꯎꯕ ꯀꯥꯡꯒꯨꯖꯤꯅ ꯑꯈꯣꯏꯗ ꯃꯣꯏꯁ ꯐꯪꯉꯣꯏꯗꯣꯏꯅꯦꯅ ꯃꯣꯏꯗꯤ ꯂꯣꯟꯅ ꯊꯣꯡꯕꯖꯦ ꯌꯥꯝ ꯀꯤꯒꯜꯂꯦꯕ ꯑꯈꯣꯏꯅꯕꯨ ꯈ ꯀꯤꯒꯟꯗꯕꯩ ꯋꯥꯅꯦꯕ ꯃꯣꯏ ꯆꯥꯗꯤ ꯆꯥꯅꯤꯡꯗꯣꯏꯅꯦꯕ ꯗ ꯑꯈꯣꯏꯅ ꯑꯈꯣꯏꯗ ꯇꯤꯟꯅꯁꯜꯂꯑꯅꯤ ꯇꯤꯟꯅꯁꯜꯂꯑꯝꯅꯤꯅ ꯑꯈꯣꯏꯗ ꯑꯈꯣꯏ ꯀꯥꯗ ꯊꯣꯡꯉ ꯄꯤꯖꯔꯅꯤ ꯑꯈꯣꯏꯅ ꯗꯩꯗꯤ ꯒ꯭ꯔꯨꯞꯇ ꯑꯗꯨꯝ ꯁꯥꯒꯠꯂꯑꯕꯅꯤꯅ ꯑꯈꯣꯏ ꯃꯤꯆꯪꯅ ꯌꯥꯝꯈꯠꯂꯛꯄꯗꯣ
ꯍꯣꯏ ꯑꯗꯣ ꯑꯣ ꯑꯈꯣꯏꯒꯤꯅꯦ ꯈꯔ ꯍꯦꯟꯅꯗꯤ ꯑꯃ ꯎ ꯃꯣꯔꯣꯛꯀꯨꯝꯕ ꯊꯥꯛꯄꯗꯣ ꯈꯔ ꯁ꯭ꯄꯥꯏꯁꯤ ꯑꯣꯏꯒꯟꯕ ꯃꯥꯜꯂꯦ ꯑꯈꯣꯏ ꯇꯦꯁ ꯇꯣ ꯃꯣꯏꯗꯤ ꯈꯔ
ꯑꯥ ꯑꯣꯏꯗꯦ ꯃꯣꯏꯅ ꯈꯤꯇꯪ ꯃꯁꯂꯥ ꯌꯥꯝꯕꯩ ꯇꯥꯏꯞꯇ
ꯃꯁꯂꯥ ꯍꯦꯟꯅ ꯌꯥꯝꯃꯒ ꯃꯣꯔꯣꯛꯇ ꯍꯥꯏꯇꯥꯥꯔꯁꯨ ꯃꯣꯔꯣꯛ ꯑꯉꯥꯡꯕ ꯎꯝ ꯀꯥ ꯍꯦꯟꯅ ꯁꯥꯗꯕꯗꯣ ꯑꯗꯨꯒꯨꯝꯕꯅ ꯍꯦꯟꯅ ꯍꯥꯞꯄ ꯃꯥꯜꯂꯦ ꯃꯣꯏ ꯈꯨꯇ‌ꯣꯡꯗꯣ
ꯑꯣ ꯃꯍꯥꯎ ꯀꯥ ꯑꯝ ꯈꯦꯠꯅꯩꯗ ꯈꯔ ꯈꯔ ꯑꯗꯒꯤ ꯑꯈꯣꯏꯅ ꯃꯦꯁ ꯆ ꯆꯥꯔꯤꯖꯤꯅ ꯁꯟꯗꯦꯒꯨꯝꯕ ꯈꯇꯪ ꯆꯥꯏꯕ ꯁꯟꯗꯦꯒꯨꯝꯕ ꯆꯥꯏꯖꯦ ꯁꯟꯗꯦꯒꯨꯝꯕꯖꯤꯅ ꯈꯔ ꯍꯥꯎꯋꯦꯕ ꯑꯍꯥꯎ ꯑꯍꯥꯎꯕ ꯄꯤꯕ ꯍꯥꯏꯗꯤ ꯕꯔꯐꯤꯒꯨꯝꯕ ꯁꯝ ꯁꯝꯒꯨꯝꯕ ꯑꯗꯩ ꯂꯗꯨꯒꯨꯝꯕ ꯑꯗꯨꯝꯕ ꯄꯤꯕ ꯃꯌꯥꯝ ꯑꯃ
ꯑꯗꯨꯁꯨ ꯔꯥꯁꯅꯤꯡ ꯇꯧꯗꯣ ꯑꯣꯏꯔꯝꯒꯅꯤ ꯄꯤꯁꯇꯨꯖꯨ ꯍꯦꯟꯅ ꯀꯥ ꯍꯦꯟꯅ ꯍꯦꯇ ꯂꯧꯁꯟꯕꯗꯤ ꯌꯥꯔꯝꯃꯔꯣꯏ
ꯌꯥꯏ ꯑꯗꯨ ꯑꯗꯨꯗꯤ ꯌꯥꯏ ꯈꯣꯏ ꯆꯥꯅꯤꯡꯈꯤ ꯆꯥꯅꯤꯡꯈꯤꯒꯩ ꯆꯥꯕ ꯌꯥꯏꯕꯥ ꯗꯨꯒꯤꯗꯤ
ꯐꯩ ꯅꯣꯏꯒꯤꯗꯨꯗꯤ ꯍꯥꯏꯗꯤ ꯎꯝ ꯑꯗꯨꯒꯨꯝꯕꯗꯗꯤ ꯁ꯭ꯋꯤꯠꯁꯇꯣ ꯌꯥꯝ
ꯑ ꯉꯟꯅ ꯉꯟꯅ ꯆꯠꯂꯒ ꯃꯣꯏꯅ ꯑꯈꯣꯏꯅ ꯆꯥꯕꯗꯨꯏ ꯃꯇꯨꯡ ꯏꯟꯅ ꯃꯣꯏꯖꯨ ꯁꯦꯝꯗꯣꯏꯅꯦꯕ ꯑ ꯄꯨꯡ ꯇꯔꯨꯛꯇ ꯑꯈꯣꯏ ꯅꯨꯡꯗꯥꯡꯒꯨꯝꯕ ꯆꯠꯀꯜꯂꯦ ꯄꯨꯡ ꯇꯔꯨꯛꯇꯩ ꯄꯤꯌꯦꯀꯣ ꯇꯔꯨꯛ ꯇꯥꯏ ꯇꯔꯨꯛ ꯃꯈꯥꯏ ꯃꯅꯨꯡ ꯆꯠꯂꯦ ꯑꯗꯣ ꯑꯈꯣꯏꯅ ꯆ ꯑꯈꯣꯏ ꯆꯥꯉꯥꯑꯗꯤ ꯃꯣꯏꯖꯨ ꯑꯗꯨꯝ ꯈꯪꯒ꯭ꯔꯅꯤ ꯅꯣꯏ ꯁꯟꯗꯦ ꯗ‌ꯦ ꯍꯌꯦꯡ ꯂꯥꯛꯇꯣꯏ ꯑꯣꯏꯔꯝꯅꯤꯅꯦ ꯇꯧꯔꯑꯅꯤ ꯑꯗꯣ ꯈꯔ ꯍꯦꯟꯅ ꯑꯗꯨ ꯁꯦꯝꯃꯦꯕ ꯑꯗꯒꯤ ꯈꯣꯏꯖꯦꯟ ꯀꯃꯥꯏꯟ ꯇꯧꯕꯅꯣ ꯈꯪꯗꯦ ꯃꯤꯒꯤꯗꯤ ꯃꯌꯥꯡꯒꯤꯗꯤ ꯄꯨꯔꯤ ꯁꯟꯗꯦꯗꯅ ꯄꯨꯔꯤ ꯄꯤꯌꯦꯕꯀꯣ ꯄꯨꯔꯤꯖ‌ꯦ ꯃꯔꯤ ꯃꯉꯥꯒ ꯆꯥꯔꯗꯤ ꯑꯗꯨꯝ ꯌꯥꯅꯩꯗꯅ ꯈꯣꯏꯗꯤ ꯃꯤ ꯑꯃꯅ ꯀꯨꯟꯗ ꯀꯨꯟꯗꯩ ꯇꯥꯗ꯭ꯔꯦ ꯄꯨꯔꯤꯖ‌ꯦ ꯑꯗꯨ ꯈꯪꯗꯦ ꯑꯗꯨꯝ ꯆꯥꯔ ꯆꯜꯂꯦꯕ ꯑꯩꯈꯣꯏꯗꯤ ꯀꯣꯟ ꯀꯨꯟꯗꯒꯤ ꯇꯥꯗ꯭ꯔꯦꯕ ꯃꯤ ꯑꯃꯃꯝꯅ
ꯅꯣꯏ ꯑꯗꯨꯗꯤ ꯀꯩ ꯔꯥ ꯑ ꯅꯨꯡꯗꯥꯡ ꯆꯔꯥ ꯍꯦꯜꯂꯒ ꯆꯠꯄ꯭ꯔꯣ ꯀꯃꯥꯏꯟ ꯇꯧꯏꯅꯣ ꯑꯗꯨꯒꯤ ꯈꯨꯆꯥꯗꯨꯗꯤ
ꯑꯦ ꯆꯔꯥ ꯍꯦꯟꯗ꯭ꯔꯁꯨ ꯈꯪꯗꯦꯕ ꯌꯥꯝ ꯑꯗꯨꯝ ꯆꯜꯂꯦ ꯑꯩꯈꯣꯏꯁꯦ ꯀꯃꯥꯏꯟ ꯇꯧꯕꯅꯣ ꯈꯪꯗꯦ
ꯅꯠꯇ꯭ꯔꯒ ꯄꯨꯔꯤꯒꯤ ꯁꯥꯏꯖꯇꯣ ꯌꯥꯝ ꯄꯤꯛꯄ ꯄꯤꯛꯄ ꯑꯣꯏꯕ ꯖꯥꯠꯂ
ꯌꯥꯝ ꯄꯤꯛꯄꯁꯨ ꯅꯠꯇꯦ ꯑꯗꯨꯝ ꯆꯥꯏ ꯑꯗꯣ ꯂꯥꯗꯨ ꯀꯩꯀꯥꯖꯨ ꯑꯗꯨꯝ ꯆꯥꯏ ꯈꯪꯗꯦ ꯑꯩꯈꯣꯏ ꯃꯌꯥꯝ ꯅꯣꯛꯑ ꯅꯣꯛꯑ ꯆꯥꯕꯗꯟ ꯄꯪꯆꯝꯗ ꯆꯪꯈꯤ
ꯒꯤ ꯉꯝꯅꯕ ꯆꯥꯏ ꯅꯨꯡꯗꯥꯡꯗꯤ ꯆꯔꯥ ꯍꯦꯜꯂꯦ ꯑꯗꯨꯗꯤ
ꯍꯥꯏꯗꯤ ꯆꯦꯂꯦꯟꯖꯇꯨ ꯅꯠꯇꯦꯕ ꯑꯩꯈꯣꯏꯅ ꯆ ꯆꯥꯅꯤꯡꯕꯒꯤ ꯑꯗꯨꯝ ꯆꯥꯕꯅꯦꯕ ꯑꯩꯈꯣꯏꯅ ꯇꯧꯔꯤꯗꯣ ꯑꯗꯣ ꯍꯣꯏ ꯈꯔ ꯍꯦꯟꯅ ꯆꯥꯁꯤꯜꯂꯒꯗꯤ ꯄ ꯄꯣꯝꯊꯣꯔꯑꯀꯥꯟꯗꯗꯤ ꯈꯤꯇꯪ ꯅꯨꯡꯉꯥꯏꯇꯕꯗꯤ
ꯑꯁ ꯄꯨꯔꯤ ꯀꯨꯟꯗꯤ ꯈꯔꯗꯤ ꯌꯥꯝꯕ ꯃꯥꯜ ꯂꯦ ꯅꯣꯏꯒꯤ ꯊꯥꯎꯗꯣ ꯀꯨꯟ ꯆꯥꯁꯤꯜꯂꯛꯑꯗꯤ
ꯑꯧ ꯈꯤꯇꯪꯗꯤ ꯑꯗꯨꯃꯥꯏꯅ ꯂꯥꯗꯨ ꯀꯩꯀꯥꯁꯨ ꯆꯝꯆꯝ ꯀꯩꯀꯥꯁꯨ ꯑꯗꯨꯝ ꯂꯩꯒꯩ ꯆꯥꯔꯦ ꯑꯩꯈꯣꯏꯗꯤ ꯑꯗꯨꯝ ꯃꯣꯏ ꯃꯌꯥꯡꯗꯤ ꯑꯃꯅꯤꯒ ꯆꯥꯔ ꯇꯣꯛꯑꯦꯕ
ꯑꯗꯨꯅꯦ ꯍꯥꯏꯁꯦ ꯑꯩꯈꯣꯏ ꯐꯪꯕ ꯑꯗꯨꯝ ꯔꯁ ꯍꯥꯏꯗꯤ ꯑꯃ ꯃꯤ ꯑꯃꯃꯝꯒꯤ ꯑꯅꯤ ꯑꯍꯨꯝ ꯍꯥꯏꯗꯤ ꯅꯝꯕꯔ ꯃꯁꯛ ꯇꯨꯝꯃꯥ ꯀꯣꯅꯣ ꯃ ꯃꯁꯛꯀ ꯃꯃꯤꯡꯒ ꯈꯪꯅ ꯑꯗꯨꯝ ꯄꯤꯕ ꯌꯥꯎꯕꯅꯦ ꯑꯗꯨ
ꯑꯣ
ꯅꯣꯏꯗꯤ ꯌꯥꯝ ꯐꯩ ꯍꯥꯏꯗꯤ ꯂꯤꯃꯤꯠ ꯂꯩꯇꯅ ꯑꯗꯨꯝ ꯆꯥꯕ ꯌꯥꯏ
ꯅꯨꯃꯤꯠꯀꯤꯗꯤ ꯂꯩꯇꯦ ꯑꯗꯨꯒ ꯑꯗꯨꯝ ꯑꯥ ꯃꯣꯏꯅꯁꯨ ꯈꯔ ꯁꯟꯗꯦꯒꯨꯝꯕꯁꯤꯅ ꯈꯔ ꯍꯦꯟꯅꯁꯨ ꯁꯤꯜꯂꯦꯕ ꯈꯔ ꯍꯥꯎꯋꯤ ꯍꯥꯏꯗꯅ ꯑꯗꯣ ꯑꯇꯩ ꯃꯇꯝꯗꯨꯁꯨ ꯑꯗꯨꯝ ꯄꯤꯌꯦ ꯑꯗꯨ ꯇꯥꯔꯁꯨ ꯆꯥꯅꯤꯡꯗꯕ ꯑꯇꯩ ꯃꯇꯝꯗꯗꯤ ꯍꯥꯏꯗꯤ ꯈꯤꯇꯪ ꯍꯥꯎꯕ ꯋꯥꯠꯂꯦ ꯑꯂꯨ ꯑꯂꯨꯗ ꯉꯧꯔꯁꯨ
ꯀꯨꯟ ꯆꯥꯔꯤꯁꯦ ꯍꯥꯎꯕ꯭ꯔꯥꯕ ꯑꯗꯨꯝ ꯅꯣꯏ ꯆꯥꯔꯤꯗꯣ
ꯑꯗꯨꯝ ꯍꯥꯎꯏ ꯍꯥꯎꯔꯛꯇ ꯀꯥꯟꯇꯣꯛꯏꯅꯦ
ꯍꯧꯔꯛꯇ꯭ꯔꯀꯥꯟꯗ ꯀꯨꯟ ꯌꯧꯁꯤꯜꯂꯛꯄꯗ ꯍꯧꯔꯛꯑꯗ꯭ꯔꯦꯅ ꯇꯣꯛ
ꯑ ꯍꯧꯔꯛꯇ꯭ꯔꯦ ꯑꯗꯣ ꯍꯧꯔꯛꯇ꯭ꯔꯀꯥꯟꯗ ꯂꯗꯨꯒꯨꯝꯕ ꯆꯝꯆꯝꯒꯨꯝꯕ ꯑꯗꯨꯝ ꯆꯥꯕ ꯍꯧꯕ ꯕꯔꯐꯤꯒꯨꯝꯕ ꯑꯃꯨꯛ ꯆꯥꯕ ꯑꯃꯨꯛ ꯍꯧꯕ ꯑꯗꯨꯀꯥꯟꯗ
ꯄꯨꯔꯥ ꯐꯤꯛꯁ ꯂꯩꯔꯦ ꯅꯣꯏ ꯄꯨꯔꯤ ꯆꯝꯆꯝ ꯁꯨꯃꯥꯏꯅ ꯁ꯭ꯋꯤꯠꯁ ꯑꯗꯨ ꯅꯠꯇ꯭ꯔꯒ ꯑꯣꯜꯇꯔꯅꯦꯠꯀꯨꯝꯕ꯭ꯔꯥ ꯍꯥꯏꯕꯗꯤ ꯍꯟꯗꯛ ꯁꯟꯗꯦ ꯑꯣꯔ ꯃꯊꯪ ꯁꯟꯗꯦꯗ ꯆꯦꯟꯖ ꯇꯧꯕꯒꯨꯝꯕ
ꯂꯩꯇꯦ ꯁꯟꯗꯦꯁꯤꯗ ꯑꯗꯨꯝ ꯈꯔ ꯌꯥꯝꯅ ꯍꯥꯏꯇꯥꯔꯦ ꯃꯣꯏ ꯑꯗꯨꯝ ꯁꯤꯜꯂꯦ ꯑꯗꯣꯏ ꯑꯇꯩ ꯃꯇꯝꯗ ꯅꯣꯔꯃꯦꯜ ꯃꯤꯜ ꯑꯗꯨꯝ ꯑꯣꯏꯕ ꯑꯇꯩ ꯃꯇꯝꯗꯅ
ꯑꯣꯀꯤꯌꯦ ꯑꯗꯨꯗꯤ ꯅꯣꯏ ꯑꯗꯨꯒꯤ ꯅꯨꯃꯤꯠꯇꯨꯗꯤ ꯃꯦꯁ ꯐꯨꯜ ꯑꯣꯏꯔꯝꯃꯅꯤ ꯃꯤ ꯃꯌꯥꯝ ꯂꯣꯏ ꯑꯗꯨ ꯆꯥꯕ ꯂꯥꯛꯄꯗ
ꯑꯗꯨꯝ ꯑꯥ ꯎꯝ ꯐꯨꯜ ꯑꯣꯏꯕ ꯍꯥꯏꯁꯦ ꯑꯩꯈꯣꯏ ꯑꯩꯈꯣꯏ ꯃꯩꯇꯩ ꯈꯔ ꯍꯦꯜꯂꯤꯁꯦ ꯃꯉꯥꯏꯔꯦ ꯃꯩꯇꯩꯒꯨꯝꯕ ꯅꯣꯔꯠ ꯏꯁ ꯈꯔ ꯍꯦꯜꯂꯤꯁꯤ ꯃꯉꯥꯏꯔꯦ ꯑꯇꯩꯗꯤ ꯅꯣꯔꯃꯦꯜꯅꯤꯗꯅ ꯃꯣꯏꯒꯤꯗꯤ
ꯅꯣꯔꯃꯦꯜ ꯃꯣꯏꯗꯤ ꯄꯨꯔꯤ ꯄꯥꯛꯅ ꯄꯥꯝꯗꯕ꯭ꯔꯣ
ꯃꯣꯏꯀꯥ ꯀꯌꯥꯝ ꯀꯌꯥ ꯄꯥꯝꯗꯕ ꯃꯥꯜꯂꯦ ꯃꯣꯏꯅ ꯊꯥꯎꯁꯦ ꯀꯌꯥ ꯆꯥꯅꯤꯡꯗꯕ ꯃꯥꯜꯂꯤ ꯔꯣꯇꯤꯒꯨꯝꯕ ꯑꯗꯨꯕ ꯈꯔ ꯆꯥꯅꯤꯡꯕ ꯃꯥꯟ
ꯍꯣꯏ ꯑꯩꯈꯣꯏꯒꯤꯗꯤ ꯇꯟꯅ ꯍꯥꯏꯈ꯭ꯔꯗꯤ
ꯑꯧ